ꯍꯥ
ꯇꯥꯔꯤꯕꯣ
ꯇꯥꯔꯤꯌꯦ
ꯀꯩꯗꯧꯔꯤꯒꯦ
ꯑꯁ ꯍꯤꯞꯄꯒ ꯂꯩꯕꯅꯦ
ꯌꯥꯝ ꯅꯨꯡꯉꯥꯏꯀꯣ ꯆꯥꯛꯗꯤ ꯊꯣꯡꯉꯕꯣ
ꯑꯋꯥ
ꯑꯩ ꯍꯥꯟꯅ ꯍꯪꯉꯤꯅꯦ ꯈꯝꯃꯣ ꯆꯥꯛ ꯊꯣꯡꯉꯥꯕꯣ
ꯍꯁ
ꯊꯣꯟꯗ꯭ꯔꯤ
ꯑꯩꯗꯤ ꯆꯥꯔꯦ ꯆꯥꯛ ꯆꯪꯗꯦ
ꯀꯩꯗꯧꯕꯅꯣ ꯏꯟꯁꯥꯡ ꯍꯥꯎꯔꯕꯩꯔꯣ
ꯊꯥꯔꯣꯏ ꯢꯔꯣꯝꯕ
ꯍꯣꯏ ꯏꯔꯣꯝꯕ ꯀꯩꯅꯣ ꯆꯥꯗ꯭ꯔꯤꯗꯣ ꯌꯥꯝ ꯍꯥꯎꯕ ꯏꯟꯖꯥꯡꯗꯨꯕꯨ
ꯑꯩꯅ ꯏꯔꯣꯝꯕ ꯆꯥꯗꯕ
ꯑꯗꯨꯅꯦ ꯍꯥꯎꯋꯦꯕ ꯅꯪ ꯃꯊꯦꯜꯗꯣ ꯀꯩꯒꯤꯅꯣ ꯆꯥꯗ꯭ꯔꯤꯅ
ꯊꯣꯡꯕꯗꯣ ꯑꯩꯅ ꯇꯥꯜꯂꯕ
ꯅꯪ ꯌꯥꯝ ꯉꯟꯅ ꯊꯣꯡꯕ ꯍꯥꯎꯗꯕ꯭ꯔꯕ
ꯑꯣ ꯑꯁ ꯈꯪꯗ꯭ꯔꯦꯍꯦ
ꯀꯩꯅꯣ ꯑꯦꯟꯖꯥꯡ ꯊꯣꯡꯉ ꯐꯖꯅ ꯊꯣꯡꯉꯦ ꯍꯥꯎꯅꯕ ꯊꯣꯡꯉꯨ
ꯍꯥꯎꯅ ꯊꯣꯡꯕꯅꯦꯍꯦ ꯏꯁꯥ ꯅꯨꯡꯉꯥꯏꯇꯕ
ꯑꯣ ꯅꯁꯥ ꯅꯨꯡꯉꯥꯏꯇꯦ ꯍꯥꯢꯔꯣ ꯅꯨꯡꯉꯥꯏꯇꯦ ꯍꯥꯢꯔꯣ
ꯏꯁꯥ ꯅꯨꯡꯉꯥꯏꯇꯕꯒꯤ ꯆꯥꯛ ꯆꯪꯗ꯭ꯔꯦ
ꯁꯦꯁ ꯋꯥꯈꯜ
ꯇ
ꯋꯈꯥꯜ ꯂꯩꯅꯔꯣ
ꯋꯈꯥꯜꯒꯤ ꯅꯠꯇꯦꯍꯦ
ꯋꯥꯈꯜꯒꯤ ꯑꯣꯏꯒꯗꯧ ꯃꯜꯂꯤꯍꯦ
ꯍꯛꯆꯥꯡꯁꯦ ꯁꯥꯒꯠꯄꯒꯤ ꯌꯥꯗꯕ ꯅꯣꯏ ꯀꯥꯏ ꯍꯟꯖꯥꯡ ꯊꯣꯡꯉꯤꯅꯣ
ꯑꯩꯈꯣꯏ ꯉꯁꯤ ꯍꯋꯥꯏ ꯑꯁꯥꯡꯕꯅꯦ ꯁꯧꯒ꯭ꯔꯤ ꯍꯥꯞꯄꯦ ꯉꯥ ꯒꯌꯥꯢꯕ ꯈꯔ ꯍꯥꯞꯄꯦ ꯏꯆꯝ ꯆꯝꯅ ꯀꯩꯅꯣ ꯇꯧꯋꯦꯗ ꯀꯃꯥꯏꯅ ꯊꯣꯡꯒꯗꯣꯏꯅꯣ ꯃꯣꯏ ꯍꯦꯟꯖꯥꯡꯗ ꯑꯩ ꯍꯥꯄꯤꯁꯦ ꯉꯥ ꯑꯌꯥꯏꯕꯗ ꯍꯥꯞꯄꯦꯀꯣ ꯁꯤꯡꯗꯣ ꯍꯥꯞꯄꯦ ꯑꯗꯨꯒ ꯆꯅꯥꯝ ꯈꯔ ꯈꯥꯞꯄꯦ ꯑꯇꯩ ꯍꯥꯞꯇ꯭ꯔꯦ ꯀꯩꯀꯩ ꯍꯥꯞꯄꯗꯤ ꯍꯥꯎꯗꯦ ꯌꯦꯟꯖꯥꯡꯗ
ꯉꯥ ꯍꯥꯞꯄꯗ ꯍꯥꯥꯎꯅꯤ ꯀꯩꯅꯣ ꯑꯗꯨꯝ ꯍꯥꯞꯄꯣ
ꯃꯍꯥꯎꯁꯦ ꯑꯩꯅ ꯊꯣꯡꯉꯤꯅꯦ ꯃꯍꯥꯎꯁꯦ ꯀꯩꯅꯣꯝ ꯋꯥꯠꯄꯒꯨꯝ ꯇꯧꯕꯅꯦ
ꯎꯝ ꯍꯥꯎꯕꯅꯦ ꯑꯗꯨ ꯃꯥꯥꯏꯅ ꯆꯝꯅ ꯊꯣꯡꯕ ꯑꯣꯏꯔꯁꯨ
ꯑꯩꯅ ꯊꯣꯡꯕꯩꯩꯅ ꯈꯪꯗꯦ ꯃꯍꯥꯎꯁꯨ ꯌꯥꯎꯕꯒꯨꯝ ꯇꯧꯋꯦꯅꯦ
ꯅꯪ ꯅꯅꯥꯎ ꯅꯨꯄꯥꯗꯤ ꯍꯥꯎꯋꯦ ꯍꯥꯏꯕ꯭ꯔꯣ ꯅꯪ ꯊꯣꯡꯕ ꯌꯦꯟꯖꯥꯡꯗꯣ
ꯈꯪꯗꯦ ꯍꯪꯗꯦ ꯑꯩ ꯑꯗꯨꯝ ꯑꯗꯨꯝ ꯊꯣꯡꯗꯤ ꯑꯗꯨꯝ ꯆꯥ ꯆꯥ
ꯔꯣꯇꯦꯁꯟ ꯅꯥꯏꯅ ꯊꯣꯡꯉꯤꯔꯣ
ꯑꯥ
ꯑꯁ ꯑꯗꯨꯅ ꯐꯥꯕꯅꯦ
ꯑꯩꯅ ꯅꯨꯡꯊꯤꯟꯗ
ꯃꯥꯒ ꯑꯌꯨꯛꯇ ꯅꯪ ꯅꯪ ꯑꯌꯨꯛꯇ ꯊꯣꯡꯗꯕꯗꯣ ꯅꯪ ꯇꯨꯝꯕꯒꯤ ꯑꯣꯏꯔꯝꯅꯤꯅꯦ
ꯍꯣꯏ ꯀꯩꯅ ꯌꯥꯝ ꯈꯪꯅ ꯍꯥꯏꯌꯦꯅ
ꯑꯁ ꯌꯥꯝ ꯆꯨꯝꯕ ꯃꯥꯜꯂꯦꯍꯦ ꯑꯁ
ꯆꯨꯝꯕꯅꯦ ꯆꯨꯝꯕꯅꯦ ꯑꯩꯅ ꯌꯥꯝ ꯈꯪꯉꯤꯗꫭ ꯑꯩ ꯃꯔꯝꯗ ꯅꯪ ꯌꯥꯝ ꯊꯤꯖꯤꯟꯕ ꯃꯥꯂꯦꯕꯣ꯫ ꯑꯩ ꯃꯔꯝꯗ ꯅꯪ ꯌꯥꯝ ꯊꯤꯖꯤꯜꯂꯝꯗꯧ ꯃꯥꯜꯂꯦꯕ꯫
ꯐꯤꯖꯤꯅꯤꯗꫭ ꯑꯗꯨ ꯅꯪ ꯍꯥꯏꯔꯛꯄꯗꯨꯗ ꯑꯩꯅ ꯈꯪꯕ ꯑꯁꯃꯥ ꯇꯨꯝꯕꯒꯤꯅꯤ꯫
ꯅꯪ ꯇꯨꯝꯗ꯭ꯔꯗꯤ ꯅꯪ ꯑꯌꯨꯛꯇ ꯊꯣꯡꯗꯣꯏꯅꯤꯅꯦ ꯅꯪ ꯇꯨꯝꯕꯒꯤ ꯅꯅꯥꯎ ꯅꯨꯄꯥꯗꯨ ꯀꯣꯡꯏꯕ
ꯑꯩꯕꯨ ꯌꯥꯝ ꯇꯨꯝꯒꯟꯕ ꯇꯥꯞꯇꯥ
ꯑꯩꯏꯁ
ꯎ ꯎꯁꯤꯠꯇꯔꯤꯔꯣ ꯅꯪꯒꯤꯁꯦ
ꯎꯁ ꯎꯁꯤꯠꯇꯕ ꯅꯠꯇꯦꯍꯦ
ꯁꯥꯗꯕ꯭ꯔꯥ ꯅꯣꯏꯗ
ꯍꯧꯖꯤꯛꯇꯤ ꯁꯥꯗꯦ ꯏꯪꯉꯦ ꯁꯥꯔꯗꯤꯀꯣ ꯐꯦꯟ ꯊꯥꯎꯑꯣ
ꯊꯥꯔꯤꯅꯦ ꯏꯪꯗꯦ ꯑꯗꯨꯁꯨ
ꯑꯁ ꯑꯗꯨꯗꯤ ꯃꯄꯥꯟꯗ ꯂꯦꯄꯣ ꯅꯨꯡꯁꯤꯠ ꯂꯥꯛꯀꯅꯤ
ꯆꯥꯛꯇꯤ ꯃꯤꯗꯤ ꯋꯥꯛꯀꯤꯡꯒ ꯆꯠꯇꯕꯅꯤꯅ ꯀꯩꯅꯣ ꯍꯤꯟꯖꯥꯡꯒꯁꯦ꯫ ꯌꯥꯝ ꯉꯟꯅꯒ ꯊꯣꯡꯉ ꯆꯠꯇꯣꯕ ꯃꯥꯜꯂꯦꯀꯣ꯫
ꯑꯁ ꯉꯁꯤꯗꯤ ꯉꯥꯜꯂꯦ ꯑꯁ ꯉꯟꯅ ꯆꯥꯔꯒ ꯄꯣꯊꯥꯔꯒꯦꯅ
ꯅꯪ ꯄꯣꯊꯥꯔꯗꯤ ꯉꫭ ꯄꯨꯡ ꯀꯌꯥꯗꯅꫭ ꯄꯨꯡ ꯚ꯭ꯔꯣ
ꯑꯁ ꯅꯁꯥ ꯉꯁꯥꯏꯒꯤ ꯄꯣꯊꯥꯔꯤꯅꯤ ꯑꯗꯨꯒ ꯍꯧꯖꯤꯛꯇꯤ ꯇꯨꯝꯕ ꯃꯇꯝꯅꯤꯅ ꯉꯟꯅ ꯄꯣꯊꯥꯕꯅ
ꯑ ꯍꯧꯖꯤꯛꯄꯨ ꯇꯨꯝꯕ ꯌꯥꯒ ꯌꯥꯒꯗ꯭ꯔꯣ ꯌꯥꯝ ꯉꯜꯂꯦ꯫
ꯄꯨꯡ ꯈꯔꯗꯤ ꯉꯜꯂꯤꯗ
ꯉꯟꯇ ꯍꯧꯒꯠꯄꯅꯤꯅ ꯌꯥꯗꯦ꯫
ꯑꯗꯨꯅ ꯍꯣꯏ ꯑꯗꯨꯅꯗꯤ ꯍꯛꯆꯥꯡꯗ ꯀꯥꯟꯅꯕꯅꯤꯀꯣ꯫
ꯉꯟꯇꯥꯅ ꯇꯨꯝꯃꯦ ꯑꯗꯨꯒ ꯄꯨꯡ ꯃꯉꯥ ꯃꯈꯥꯏ ꯑꯗꯨꯗ ꯍꯧꯒꯠꯂꯦ
ꯍꯧꯒꯠꯂꯒ ꯋꯥꯀꯤꯡ ꯆꯠꯂꯦ ꯆꯠꯂꯒ ꯍꯜꯂꯛꯑꯒꯥ ꯑꯃꯨꯛ ꯆꯥꯛ ꯊꯣꯡꯉꯦ ꯆꯥꯛ ꯆꯥꯔꯦ ꯑꯗꯨꯒ ꯑꯃꯨꯛ ꯇꯨꯝꯃꯦ꯫
ꯑꯩꯗꯤ ꯑꯌꯨꯛꯇ ꯊꯕꯛ ꯆꯠꯄꯒꯤꯅꯤꯅꯦ꯫
ꯑꯣ ꯌꯥꯝ ꯐꯩꯀꯣ ꯃꯤꯗꯤ ꯊꯕꯛ ꯆꯠꯄꯅꯤꯅ
ꯉꯟ ꯉꯟꯇꯥ ꯇꯨꯝꯗ꯭ꯔꯗꯤ ꯌꯥꯗꯦꯕ ꯄꯨꯡ ꯁꯤꯛꯁ ꯅꯥꯟ ꯑꯃ ꯊꯣꯛ ꯄꯨꯡ
ꯄꯨꯡ ꯁꯤꯛꯁ ꯑ ꯄꯨꯡ ꯇꯔꯨꯛꯗꯩꯅ ꯄꯨꯡ ꯀꯌꯥ
ꯃꯄꯟꯗ ꯑꯝꯒ ꯂꯥꯛꯗꯣꯏꯕ
ꯎꯝ
ꯊ꯭ꯔꯤ ꯑꯋꯥꯔꯁ ꯇꯧꯕ
ꯑꯗꯨꯅ ꯐꯔꯕꯅꯦ ꯑꯌꯨꯛꯇ ꯇꯧꯔꯒ ꯑꯌꯨꯛꯇ ꯇꯧꯔꯒ ꯌꯨꯝꯗ ꯅꯨꯡꯁꯥ ꯀꯩꯅꯣ ꯇꯧꯔꯀꯥꯟꯗ ꯌꯨꯝꯗ ꯐꯖꯅ ꯄꯣꯊꯥꯕꯗꯣ ꯑꯗꯨꯅ ꯐꯠꯇ꯭ꯔꯣ
ꯑꯩ ꯅꯣꯏꯗ ꯀꯩꯅꯣ ꯑꯩꯒꯤ ꯀꯩꯅꯣ ꯊꯕꯛ ꯑꯃꯒꯤꯗꯣ
ꯍꯣꯏ
ꯑꯈꯣꯏ ꯎꯝ ꯑꯣꯗꯔ ꯊꯣꯛ ꯊꯣꯛꯂꯛꯄ ꯀꯥꯟꯗ ꯅꯪꯁꯨ ꯃꯇꯦꯡ ꯄꯥꯡꯕꯤꯌꯨꯀꯣ ꯏꯁ ꯆꯟꯕꯗꯣ
ꯂꯥꯏꯔꯤꯛ ꯏꯕꯒꯤꯔꯥ
ꯎꯝ
ꯍꯥꯟꯅ ꯑꯗꯨꯃꯥꯏꯅ ꯏꯗꯣꯏꯔꯣ
ꯑꯍꯣꯏ
ꯃꯤꯡ ꯃꯤꯡ ꯈꯠꯇ ꯀꯩꯅꯣ ꯇꯧꯗꯣꯏꯅꯤꯀꯣ
ꯑꯣ ꯃꯤꯡꯅꯦ ꯑꯗꯨꯒ ꯐꯣꯟ ꯄꯔꯅꯦ ꯑꯗꯨꯒ ꯑꯌꯥꯝꯕꯅ ꯑꯗꯨꯝ ꯑꯣꯏꯕꯅꯦꯕ
ꯑꯗꯨ ꯁꯤ ꯌꯨꯝꯗ ꯂꯩꯔꯒ ꯇꯧꯕꯗ ꯊꯕꯛ ꯅꯠꯇ꯭ꯔꯣ ꯍꯣꯏ ꯑꯗꯨ ꯇꯧꯕꯤꯒꯅꯦ ꯀꯩꯅꯣ ꯅꯪ ꯅꯍꯥꯟ ꯍꯥꯏꯕꯗꯣ ꯃꯤ ꯃꯁꯤꯡ ꯑꯥ ꯂꯤꯁꯤꯡ ꯑꯃꯗ ꯂꯤꯁꯤꯡ ꯇꯔꯥ ꯄꯤꯒꯦ ꯍꯥꯏꯔ ꯀꯩꯅꯣꯝ ꯍꯥꯏꯔꯤꯅꯦ
ꯑꯁ ꯇꯔꯥꯗꯤ ꯄꯤꯔꯣꯏꯍꯦ ꯑꯜ ꯑꯞꯂꯣꯠ ꯇꯧꯕ ꯀꯥꯟ ꯑꯃ
ꯃꯤ ꯃꯁꯤꯡꯗ ꯀꯌꯥ ꯑꯦꯚꯔꯦꯖꯇ ꯀꯌꯥꯃꯨꯛ ꯑꯣꯏꯒꯗꯣꯏꯅꯣꯕ
ꯑꯗꯨ ꯈꯪꯗꯦ ꯃꯣꯏ ꯊꯣꯛꯂꯛꯀꯟꯗ ꯑꯩ ꯍꯥꯏꯔꯛꯀꯦ
ꯑꯣ ꯃꯣꯏ ꯃꯣꯏ ꯏꯒꯗꯕ ꯀꯩꯅꯣꯗꯣ ꯂꯣꯏ ꯂꯤꯁꯇ ꯌꯥꯎꯒꯅꯤꯀꯣ
ꯎꯝ ꯑꯩ
ꯑꯦ ꯑꯦꯐꯣꯁꯥꯏꯖ ꯑꯦꯐꯣꯁꯥꯏꯖꯇ ꯏꯒꯗꯕ ꯅꯠꯇ꯭ꯔꯥ
ꯄꯦꯄꯔ ꯄꯤꯔꯛꯀꯅꯤ ꯃꯣꯏ ꯏꯁꯟꯅꯕ
ꯑꯣ ꯑꯗꯨꯒ ꯑꯠꯆꯥ ꯆꯥ ꯃꯤꯡꯖꯦ ꯍꯥꯟꯅꯒꯤꯗꯣ ꯅꯪ ꯀꯌꯥ ꯍꯥꯏꯅꯣ ꯆꯅꯤ ꯆꯍꯨꯝꯔꯥ ꯍꯥꯏꯔꯣ
ꯍꯟꯗꯛꯇꯤ ꯌꯥꯝꯔꯝꯗꯧ ꯃꯥꯟꯗꯦ ꯌꯥꯝꯔꯝꯗꯧ ꯃꯥꯜ ꯗꯦꯕ ꯑꯣꯗꯔꯗꯣ ꯈꯔ ꯌꯥꯝ ꯏꯗꯧꯅꯦ
ꯏꯕꯤꯒꯦꯅ ꯂꯥꯏꯔꯤꯛ ꯏꯅꯤꯡꯕꯅ ꯂꯣꯏꯔꯦ
ꯑꯁ ꯈꯨꯠ ꯂꯦꯡꯕ꯭ꯔꯣ
ꯂꯦꯡꯉꯦ ꯃꯊꯟꯇ ꯀꯩꯅꯣ ꯇꯧꯔꯦꯅꯦ ꯏꯒꯦꯅ ꯑꯩꯅ ꯀꯟꯇ꯭ꯔꯣꯜ ꯇꯧꯔꯦꯅꯦ ꯍꯧꯖꯤꯛꯁꯨꯅꯦ
ꯑꯗꯨ ꯆꯥꯛ ꯊꯣꯡꯕ ꯑꯁ ꯐꯔꯥꯛ ꯇꯥꯗ꯭ꯔꯣ
ꯆꯥꯛ ꯊꯣꯡꯉꯁꯨ ꯍꯦꯟꯖꯥꯡꯗꯁꯨ ꯀꯩꯅꯣ ꯂꯥꯏꯔꯤꯛ ꯏꯕ ꯃꯑꯣꯡꯗ ꯈꯨꯠꯇꯣ ꯇꯧꯔꯤꯅꯦ ꯑꯗꯨꯅ ꯍꯦꯟꯖꯥꯡꯁꯨ ꯍꯥꯎ ꯍꯦꯟꯅ ꯍꯥꯎꯔꯤꯗꯣ
ꯂꯥꯏꯔꯤꯛ ꯇꯥꯇꯤ ꯏꯁꯤꯜꯂꯗꯤ ꯑꯁ ꯍꯥꯎꯔꯅꯤ ꯅꯪ
ꯎꯝ ꯑꯗꯨꯝ ꯆꯥꯛ ꯆꯥꯔꯀꯥꯟꯗꯁꯨ ꯑꯦ ꯕꯤ ꯁꯤ ꯃꯌꯦꯛꯇꯣ ꯑꯗꯨꯝ ꯊꯣꯛꯑꯦ ꯑꯗꯨꯒ ꯑꯗꯨꯝ ꯆꯥꯔꯤꯅꯦ ꯑ
ꯑꯗꯣ ꯑꯦꯗꯣ ꯂꯧꯒꯠꯂꯒ ꯥꯆꯥꯔꯤ
ꯑ ꯑꯦꯗ ꯍꯥꯎꯇꯔꯗꯤ ꯕꯤꯗꯨ ꯑꯃꯨꯛ ꯂꯧꯈꯠꯂꯅꯤ ꯑꯗꯨꯃꯥꯏꯅ ꯇꯧꯔꯤꯅꯦ ꯀꯩꯅꯣꯕꯨꯗꯤ ꯍꯥꯥ ꯀꯦꯔ
ꯁꯤ ꯍꯥꯏꯕ
ꯁꯤ ꯕꯨꯗꯤ ꯍꯣꯏ ꯁꯤꯗꯤ ꯏꯆꯝ ꯆꯝꯅ ꯀꯩꯅꯣ ꯇꯧꯋꯤꯅ ꯃꯍꯥꯎ ꯀꯌꯥꯝ ꯌꯥꯎꯗꯦ ꯑꯗꯨꯒ ꯀꯦꯒ ꯀ꯭ꯌꯨꯒꯗꯣ ꯀꯩꯅꯣ ꯇꯧꯋꯦ ꯁꯔꯨꯒꯨꯝꯕꯗꯀꯣ ꯆꯥꯕ ꯅꯨꯡꯉꯥꯏꯇꯦ ꯍꯥꯏꯗꯤ ꯁꯛꯁꯨ ꯊꯤꯕꯅꯤꯀꯣ ꯑꯗꯨꯒ
ꯑꯁ ꯌꯥꯝ ꯍꯥꯏꯩꯔꯝꯃꯦꯅꯦ
ꯗꯤꯒ ꯚꯤꯒꯨꯝꯕꯁꯦ ꯍꯥꯎꯋꯦ ꯃꯣꯏꯗꯤ ꯃꯊꯦꯜ ꯌꯥꯝ ꯍꯥꯞꯇ꯭ꯔꯁꯨ ꯌꯥꯔꯅꯤ ꯑꯗꯨꯒ
ꯅꯣꯡꯃ ꯄꯤꯖꯥꯕꯥ ꯇꯥꯔꯦ ꯑꯗꯨꯗꯤ
ꯎꯝ ꯈ꯭ꯋꯥꯏꯗ ꯅꯨꯡꯉꯥꯏꯔꯤꯁꯦ ꯀꯩꯅꯣ ꯅꯨꯡꯉꯥꯏꯔꯦ ꯁꯤ ꯑꯣꯗꯣ ꯑꯣꯒ ꯄꯤꯒꯗꯣ ꯃꯣꯏꯗꯤ ꯔꯥꯎꯟ ꯆꯠꯄꯅꯤꯅꯀꯣ ꯑꯁ ꯈꯨꯍꯥꯎꯁꯤꯗꯤ ꯑꯩ ꯅꯣꯡꯃ ꯀꯩꯅꯣ ꯄꯤꯖꯒꯦ ꯅꯪꯒꯤꯁꯨ ꯅꯪꯁꯨ ꯃꯍꯥꯎ ꯑꯝꯇ ꯇꯦꯁ ꯇꯧ
ꯑꯁ ꯅꯪ ꯊꯣꯡꯗꯣꯏꯔꯣ ꯑꯗꯨꯗꯤ
ꯊꯣꯡꯗꯣꯏꯅꯦ
ꯑꯁ ꯆꯕꯥ ꯇꯥꯔꯦ ꯑꯗꯨꯗꯤ
ꯎꯝ ꯌꯥꯝ ꯍꯥꯎꯕꯅꯦꯃꯦ
ꯏꯟꯖꯥꯡꯗꯤ ꯊꯣꯡꯕ ꯂꯣꯏꯔꯕꯣ
ꯂꯣꯏꯔꯦ ꯉꯁꯥꯏꯅ ꯃꯨꯜꯂꯦ ꯆꯥꯒꯦꯅ ꯇꯧꯔꯦ ꯑꯩꯈꯣꯏꯗꯤ ꯍꯥꯥ ꯑꯦ ꯑꯦꯗꯣ ꯑꯍꯥꯟꯕꯗ ꯑꯦꯗꯣ ꯑꯍꯥꯟꯕꯗ ꯂꯧꯈꯠꯇꯣꯏꯅꯦ
ꯑ ꯍꯣ
ꯑꯦꯗꯣ ꯀꯩꯗꯧꯅꯦꯕ ꯑꯍꯥꯟ ꯏꯍꯥꯟ ꯍꯥꯟꯅ ꯆꯥꯗꯣꯏꯅꯦ ꯑꯦꯗꯤ ꯍꯥꯟꯅ ꯍꯧꯕꯅꯤꯅꯦꯕ ꯑꯗꯨ ꯃꯊꯪꯗ ꯃꯊꯪ ꯃꯊꯪ ꯂꯧꯈꯠ ꯀꯗꯅꯦ
ꯑꯇꯩꯗꯤ ꯑꯩ ꯕꯤ ꯖꯤ ꯆꯥꯕ ꯃꯥꯜꯂꯦ
ꯎꯝ ꯆꯥꯔꯤꯅꯦ ꯃꯊꯪꯗꯗꯤ ꯀꯩꯅꯣ ꯑꯌꯨꯛꯇꯅ ꯀꯩꯅꯣ ꯇꯧꯋꯦꯕꯀꯣ ꯑꯦ ꯅꯨꯡꯊꯤꯟꯜꯗꯅ ꯑꯩꯅ ꯊꯣꯡꯕ ꯀꯥꯟꯗ ꯑꯦ ꯕꯤ ꯁꯤ ꯀꯩꯅꯣ ꯇꯧꯋꯦꯕꯀꯣ ꯅꯣꯡ ꯐꯥꯗꯣꯛ ꯅꯣꯡ ꯐꯥꯗꯣꯛ ꯑꯩꯅ ꯊꯣꯡꯉꯥꯒꯗꯤ ꯑꯌꯨꯛꯇ ꯊꯣꯡꯉꯒꯗꯤ ꯋꯥꯟ ꯇꯨ ꯊ꯭ꯔꯤꯗꯣ ꯑꯗꯨꯒ ꯔꯣꯃꯟ ꯅꯝꯕꯔ ꯀꯩꯅꯣ ꯂꯩꯕꯗꯣ ꯑꯗꯨꯁꯨ ꯀꯩꯅꯣꯝ ꯌꯥꯎꯋꯦ ꯃꯣꯏꯗꯤ ꯑꯦꯞ ꯀꯥ ꯆꯝꯐꯨꯠꯒꯨꯝꯅ ꯑꯗꯨꯝ ꯍꯥꯎꯕꯅꯤ ꯃꯣꯏꯗꯤ ꯁꯥꯡꯕꯅꯤꯅꯀꯣ
ꯋꯥꯟ ꯇꯨ ꯊ꯭ꯔꯤꯗꯤ ꯍꯥꯎꯕ꯭ꯔꯣ
ꯑꯥ ꯋꯥꯟ ꯇꯨ ꯊ꯭ꯔꯤ ꯅꯦ ꯀꯩꯅꯣ ꯑꯆꯥꯄꯣꯠꯗ ꯅꯣꯏ ꯀꯩꯅꯣꯗ ꯌꯥꯎꯕꯗꯣ ꯑꯆꯥꯄꯣꯠꯒꯨꯝꯕ ꯈꯔ ꯃꯥꯜꯂꯦ
ꯑꯁ ꯑꯗꯨ ꯆꯥꯛ ꯆꯥꯗ꯭ꯔꯦꯅꯦ ꯑꯌꯨꯛꯇꯥꯗꯤ
ꯆꯥꯛ ꯏꯁꯤꯡꯅ ꯈꯔ ꯌꯥꯝꯃꯦ ꯍꯣꯏ ꯃꯣꯏꯗꯤ ꯆꯥꯛ ꯑꯆꯥꯄꯣꯠ ꯃꯥꯟꯕꯅꯤꯅꯀꯣ
ꯑꯣ
ꯌꯥꯝ ꯅꯣꯛꯅꯤꯡꯉꯦꯍꯦ
ꯆꯥꯛ ꯆꯥꯛ ꯍꯣꯔꯦꯟ ꯑꯃꯨꯛ ꯂꯥꯝꯃꯣꯏꯗ꯭ꯔꯣ
ꯂꯥꯝꯃꯔꯣꯏ
ꯎꯝ ꯅꯪ ꯆꯥꯛ ꯌꯥꯝ ꯆꯥꯗ꯭ꯔꯦꯗꯤ ꯍꯛꯆꯥꯡꯗꯣ ꯁꯣꯛꯀꯥꯅꯤꯀꯣ ꯆꯥꯅꯤꯡꯗ꯭ꯔꯥꯖꯨ ꯆꯥꯅꯤꯡꯗ꯭ꯔꯥꯖꯨ ꯆꯥꯒꯗꯕꯅꯤꯅꯦ
ꯅꯍꯥꯟꯅꯤ ꯌꯥꯝ ꯆꯥꯔꯝꯕꯅꯤ ꯍꯟꯗꯛ ꯌꯥꯝ ꯆꯥꯗꯦ ꯀꯩꯒꯤꯅꯣ ꯈꯪꯗꯦ
ꯑꯗꯩꯅꯦ ꯋꯦꯠ